ꯎ
ꯍꯜꯂꯣ
ꯇꯥꯕꯔꯣ ꯇꯥꯕꯔꯣ
ꯇꯥꯔꯦ ꯇꯥꯔꯦ
ꯍꯧꯖꯤꯛꯁꯤꯕꯨ ꯀꯩ ꯃꯊꯦꯜ ꯆꯥꯈ꯭ꯔꯒꯦ
ꯆꯥꯒꯦ ꯇꯧꯔꯤꯌꯦ ꯆꯥꯗ꯭ꯔꯤꯌꯦ
ꯑꯦ ꯌꯥꯝ ꯊꯦꯡꯉꯦꯗ
ꯎꯝ ꯊꯦꯡꯅ ꯆꯥꯏꯒꯦ ꯉꯁꯤꯗꯤ ꯈꯔ ꯀꯣꯏꯊꯔꯨꯔꯕ ꯑꯗꯨꯗꯨꯅ ꯀꯩ ꯀꯩꯅꯣ ꯈꯔ ꯆꯥꯁꯤꯜꯂꯛꯑꯦ ꯑꯗꯨꯗꯨꯅ ꯆꯥꯅꯤꯡꯗꯦ
ꯀꯣꯏꯊꯕ ꯍꯥꯏꯁꯤꯕꯨ ꯀꯩꯀꯩ ꯂꯝ ꯌꯧꯔꯒꯦ
ꯈꯝꯕꯣꯛ ꯍꯣꯁꯄꯤꯇꯥꯜ ꯌꯧꯔꯦ ꯑꯗꯩ ꯀꯣꯢꯔ ꯂꯥꯛꯁꯦꯅ ꯈꯣꯏꯔꯣꯡ ꯀꯣꯏꯔ
ꯀꯔꯤꯕ
ꯈꯪꯕꯣꯛ ꯍꯣꯁꯄꯤꯇꯥꯜ ꯌꯧꯔꯨꯔꯦ
ꯎꯝ
ꯑꯗꯒꯤ ꯈꯣꯏꯔꯨꯝ ꯀꯣꯏꯔꯒ ꯀꯥꯌꯥꯏꯗꯩ ꯇꯧꯔ ꯂꯥꯛꯑꯦ ꯌꯨꯝꯗ
ꯑꯦ ꯅꯆꯥꯟ ꯅꯨꯄꯤ ꯌꯦꯡꯕꯩ ꯅꯠꯇ꯭ꯔꯣ
ꯥ ꯑꯩꯈꯣꯏ ꯁꯥꯢꯅꯦ ꯑꯥ ꯌꯥꯎꯌꯦ
ꯅꯪꯅꯦ ꯅꯪ ꯒꯥꯔꯜ ꯐ꯭ꯔꯦꯟꯅꯦ ꯅꯪ ꯅꯆꯟꯅꯨꯄꯤꯅꯦ ꯂꯣꯏꯔꯦ
ꯅꯣꯢꯔꯦ
ꯅꯪ ꯒꯔꯜ ꯐ꯭ꯔꯦꯟꯗꯨꯗꯤ ꯅꯪ ꯅꯆꯥꯟꯅꯨꯄꯤꯒ ꯐꯖꯅ ꯈꯪꯅꯔꯕꯣ ꯀꯧꯅ ꯈꯣꯠꯅꯗꯅ
ꯑꯥ ꯈꯪꯅꯔꯦ ꯃꯣꯏ ꯋꯥꯔꯤꯒ ꯁꯥꯟꯅꯗꯅ
ꯎꯝ
ꯀꯥꯡꯁꯦ ꯄ꯭ꯔꯣꯒꯔꯝ ꯑꯆꯧꯕ ꯇꯧꯊꯁꯤꯗꯅ
ꯀꯥꯡ ꯅꯨꯃꯤꯠꯁꯦ ꯑꯁ ꯃꯤꯕꯨ ꯂꯩꯇ꯭ꯔꯤꯁꯤꯅꯤꯅꯦ
ꯂꯩꯇ꯭ꯔꯖꯥꯠꯅꯦ ꯑꯩꯈꯣꯏ ꯑꯅꯤ ꯑꯍꯨꯝ ꯇꯧꯔ ꯂꯣꯏꯔꯦ ꯀꯩꯅꯣ
ꯍꯣꯏ ꯍꯣꯏ ꯌꯦꯡꯉꯁꯦ ꯃꯑꯣꯡ
ꯀꯤꯌꯣꯝ ꯆꯥꯕꯝ ꯐꯥꯖ ꯑꯃ ꯆꯠꯊꯔ ꯆꯥꯊꯔꯨꯔꯁꯦ
ꯎꯝ
ꯑꯗꯩ ꯆꯥꯛ ꯆꯔꯥ ꯑꯃ ꯆꯥꯊꯣꯛꯑꯅꯤ ꯀꯤꯌꯣꯝ ꯆꯥꯕ ꯆꯠꯂꯅꯤ ꯐꯣꯇꯣ ꯑꯃꯃꯅꯤ ꯀꯥꯞꯄꯛꯑꯅꯤ
ꯎꯝ ꯊꯦꯡꯅꯕ ꯑꯃ
ꯑ ꯑꯗꯩ ꯊꯦꯡꯅꯕ ꯊꯦꯡꯅꯕ ꯑꯅꯤꯃꯨꯛ ꯑꯃꯛ ꯈꯥꯏꯗꯦꯛ ꯑꯃꯅꯤ
ꯍꯥꯏꯕ ꯅꯠꯇꯕ ꯄ꯭ꯔꯣꯄꯣꯁ ꯇꯧꯕ ꯅꯠꯇꯕ
ꯁꯔꯪꯒꯤꯁꯦ ꯌꯥꯝ ꯐꯖꯔꯦ ꯊꯥꯒꯠꯂꯛꯄꯗ ꯃꯣꯏ ꯐꯤꯖꯪꯒ ꯈꯜꯂꯒ ꯃꯣꯏ
ꯁꯔꯝ ꯅꯠꯇꯕ ꯑꯃ ꯀꯩꯅꯣꯒꯤꯗꯨꯗꯤ
ꯀꯔꯤ
ꯀꯩꯔꯦꯝ ꯐꯤꯀꯣꯛ ꯂꯣꯝꯗꯁꯨ ꯑꯃ ꯂꯩꯗꯥꯢ
ꯑ ꯂꯩꯌꯦ ꯇꯤꯛ ꯐꯥꯝꯒꯤꯗꯣ
ꯀꯩꯅꯣꯒꯤꯗꯣ ꯎꯌꯥꯟꯒꯤꯗꯣ
ꯇꯤꯛ ꯐꯥꯝꯗꯨ ꯅꯠꯇ꯭ꯔꯣ
ꯇꯤꯛ ꯐꯥꯝꯔ ꯈꯪꯗꯦ ꯑꯩ ꯎꯝ ꯃꯃꯥꯡ ꯆꯩꯔꯥꯎꯕꯗ ꯆꯠꯂꯨꯒꯨꯝ ꯇꯧꯕꯅꯤꯅꯦ ꯃꯃꯥꯡ ꯆꯩꯔꯥꯎꯕꯗꯔ ꯑꯥ
ꯇꯤꯛ ꯊꯥꯔ ꯃꯈꯥꯗ ꯀꯤꯌꯣꯝ ꯍꯧꯕꯗꯣ
ꯀꯤꯍꯣꯝ ꯍꯧꯗꯦꯗ ꯑꯩꯅ ꯍꯥꯏꯗꯨꯗꯤ ꯆꯩꯔꯥꯎ ꯆꯤꯡ ꯀꯥꯕꯗꯨꯅꯦ ꯑꯩ ꯍꯟꯗꯛꯀꯤ ꯆꯩꯔꯥꯎꯕꯗꯣ ꯗ ꯀꯥꯔꯨꯢꯕ ꯈꯪꯕ꯭ꯔꯕ ꯑꯩꯅ ꯍꯥꯏꯁꯦ ꯀꯨ ꯀꯩꯅꯔꯣꯝꯗꯔ ꯂꯩꯕꯗꯣ
ꯎꯝ ꯀꯔꯝꯕꯤꯈꯣꯡ
ꯅꯪ ꯌꯥꯎꯕ꯭ꯔꯣ ꯍꯟꯇꯛ ꯆꯠꯂꯨꯗꯨꯕꯨ ꯑꯩ ꯆꯠꯂꯦ ꯕꯨꯨꯟꯕꯨꯟ ꯆꯠꯂꯦ ꯁꯨꯁꯤꯜ ꯆꯠꯂꯦ ꯏꯅꯥꯎ ꯆꯠꯂꯦ ꯑꯣ ꯅꯪ ꯌꯥꯎꯍꯧꯗ꯭ꯔꯦ
ꯎꯝ
ꯅꯪ ꯀꯔꯝꯕ ꯆꯤꯡ ꯀꯥꯔꯨꯒꯦ ꯍꯟꯗꯛ ꯆꯩꯔꯥꯎꯕꯗꯨꯕꯣ
ꯆꯤꯡꯒ ꯀꯥꯗ꯭ꯔ‌ꯦꯗ ꯇꯨꯝꯃ ꯂꯩꯔ‌ꯦ
ꯆꯤꯡꯁꯤꯕꯨ ꯀꯔꯝꯕꯅ ꯏꯅꯨꯡ ꯅꯨꯡꯉꯥꯏꯒꯦ ꯂꯩꯔꯣꯡ ꯊꯦꯟꯗꯁꯨ ꯑꯃ ꯂꯩ ꯍꯥꯏꯒꯨꯝ ꯇꯧꯗꯥꯏ
ꯑꯣ ꯂꯩꯔꯣꯡꯊꯦꯡꯗ ꯑꯃ ꯂꯩ ꯑꯗ‌ꯣ ꯃꯤ ꯌꯥꯝ ꯀꯥꯟꯅꯗꯦꯗ
ꯑꯣ
ꯍꯧꯖꯤꯛꯀꯤ ꯅꯣꯏꯅ ꯀꯥꯕ ꯖꯒꯥꯗꯣ ꯑꯗꯨꯅ ꯃꯤ ꯏꯌꯥꯝ ꯌꯥꯝꯕꯅꯦ
ꯀꯩꯅꯣꯗꯒꯤ ꯑꯩꯈꯣꯏꯒꯤ ꯕꯦꯡꯒꯤꯗꯨꯗꯒꯤ
ꯎꯝ
ꯕ‌ꯦꯡꯒꯤꯗꯒꯤ ꯍꯦꯟꯅ ꯌꯥꯝꯕ꯭ꯔꯣ ꯍꯧꯖꯤꯛꯀꯤꯗꯨꯅ
ꯌꯥꯝꯃꯦ
ꯑꯣ ꯑꯩ ꯅꯍꯥꯟ ꯀꯥꯔꯨꯗꯁꯨ ꯌꯥꯝꯃꯦ ꯑꯩꯗꯤ ꯌꯥꯝꯃꯝꯃꯣꯏꯗꯕ ꯃꯥꯜꯂꯦ ꯑꯗꯨꯒ ꯑꯁ ꯄꯥꯔꯀꯤꯡꯒꯤ ꯐꯖꯅꯒ ꯁꯦꯝꯍꯧꯋꯦ
ꯎꯝ
ꯃꯣꯏꯗꯣ ꯑꯩꯈꯣꯏꯈꯛ ꯂꯥꯛꯑꯒ ꯄꯪꯀꯥ ꯀꯥꯕꯗꯣ ꯑꯣꯏꯗꯦꯕ ꯑꯗꯨꯏ ꯆꯤꯡ ꯁꯦꯟꯅꯕ ꯄꯥꯔꯀꯤꯡ ꯁꯦꯟꯅꯕ ꯃꯣꯏ ꯑꯣꯔꯒꯅꯥꯏꯖꯦꯁꯟ ꯑꯃ ꯂꯩꯍꯧꯋꯦꯕ ꯐꯖꯅ ꯁꯤꯜꯂꯦꯕ ꯍꯥꯏꯗꯤ ꯀꯩꯅꯣ ꯀꯩꯀꯥ ꯌꯥꯎꯗꯅꯕ ꯍꯥꯏꯇꯥꯔꯦꯅꯦ
ꯒꯥꯔꯤ ꯃꯥꯡꯕ ꯈꯣꯠꯄ ꯂꯩꯗꯅ
ꯎꯝ ꯑꯗꯨꯗꯩ ꯃꯦꯅꯦꯖ ꯆꯤꯡ ꯀꯩꯀꯥ ꯀꯥꯕꯗꯨꯁꯨ ꯈꯠꯅ ꯆꯩꯅ ꯀꯩꯀꯥ ꯇꯧꯕꯗ‌ꯣꯀꯣ ꯌꯥꯎꯗꯅꯕ ꯐꯖꯅ ꯆꯦꯛꯁꯤꯟꯅ ꯊꯝꯃꯦꯕ ꯑꯗꯨꯒ ꯑꯩꯈꯣꯏꯒꯤ ꯕ‌ꯦꯡꯒꯤꯒꯤ ꯆꯤꯡꯗꯨꯅ ꯑꯃꯨꯛ ꯂꯩꯇꯦꯕ ꯑꯗꯨꯒꯨꯝꯕ ꯃꯥꯏ ꯃꯥꯏ ꯊꯣꯛꯄ ꯑꯩꯈꯣꯏ ꯄꯪꯀꯥ ꯀꯥꯕꯤꯅꯤ
ꯎꯝ ꯅꯪ ꯍꯟꯇꯛꯀꯤ ꯏꯪꯉꯨꯔꯣꯛ ꯆꯠꯂ
ꯏꯪꯉꯨꯔꯣ
ꯎꯝ
ꯆꯠꯄ ꯍꯥꯏꯁꯦ ꯆꯠꯂꯤ ꯀꯩꯅꯣ ꯀꯩꯗꯧꯕꯅꯣ
ꯑꯁ ꯂꯝꯕꯤꯗꯤ ꯌꯥꯍꯧꯗ꯭ꯔꯦꯍꯦ
ꯃꯣꯏꯗꯨꯕꯨ ꯀꯣꯏꯂꯥ ꯊꯥꯈꯤꯔꯣꯏꯗꯣꯏꯖꯥꯠꯂꯣ
ꯃꯣꯏꯗ‌ꯣ ꯊꯥꯗꯧ ꯃꯟꯗꯦꯕꯣ
ꯍꯟꯗꯛ ꯏꯂꯦꯛꯁꯟꯁ‌ꯦ ꯅꯪꯗꯧ ꯃꯟꯕ꯭ꯔꯣ
ꯍꯟꯗꯛ ꯏꯂꯦꯛꯁꯟ ꯅꯪꯒꯗꯕ ꯃꯥꯟꯗꯦ ꯃꯣꯏꯒꯤꯗꯨ ꯃꯣꯏꯗꯨꯗꯤ ꯅꯨꯡ ꯆꯤꯡꯊꯣꯛꯄꯒꯤ ꯍꯩꯕ꯭ꯔꯥ ꯃꯌꯥꯝ ꯊꯧꯕꯗꯨꯗꯅꯦ ꯂꯝꯕꯤꯗꯨ ꯅꯣꯏ ꯀꯥꯏꯈ꯭ꯔꯦꯕ ꯀꯣꯡꯒꯨꯠ ꯉꯥꯛꯇ ꯎꯝ ꯑꯗꯣ ꯃꯣꯏꯅ ꯃꯣꯏꯅ ꯊꯣꯛꯆꯟꯕꯅꯤꯗ
ꯃꯥꯅꯤ ꯒꯥꯔꯤꯗꯣ ꯃꯣꯏꯅ ꯊꯤꯡꯒꯦ ꯉꯝꯃꯦꯕꯀꯣ ꯃꯣꯏ ꯂꯝꯕꯤꯗꯤ ꯃꯣꯏꯒꯤꯗꯣ ꯈꯛꯅꯦꯕ ꯅꯠꯇ꯭ꯔꯣ ꯑꯩꯈꯣꯏ ꯁ‌ꯣꯝꯗꯤ ꯑꯁꯣꯝ ꯀꯩꯅꯣꯔꯣꯝꯗꯩ ꯐꯧꯗꯣꯛꯀꯦꯁꯨ ꯌꯥꯔꯦ ꯀꯛꯃꯩꯌꯥꯏ ꯔꯣꯝꯗꯒꯤ ꯐꯥꯎꯗꯣꯛꯐꯝꯁꯨ ꯂꯩꯔꯦ ꯑꯩꯈꯣꯏ ꯁꯣꯝꯗ ꯊꯤꯡꯉꯁꯨ ꯑꯗꯨꯝ ꯀꯛꯃꯩꯌꯥꯏ ꯐꯥꯎꯔ ꯆꯠꯈꯤꯅꯦꯕ ꯃꯣꯏ ꯂꯝꯕꯤꯗꯣ ꯊꯤꯡꯉꯗꯤ ꯑꯇꯣꯞꯄ ꯆꯠꯐꯝ ꯂꯩꯇꯦꯕ
ꯂꯩꯇꯦ
ꯇꯨꯔꯦꯟꯗꯒꯤ ꯊꯧꯒꯠꯄꯁꯨ ꯌꯥꯔꯣꯏ
ꯎꯝ
ꯇꯨꯔꯦꯟꯒꯤꯗꯤ ꯃꯣꯏ ꯑꯗꯨꯗ ꯊꯧꯒꯠꯐꯝꯗꯨ ꯈꯛꯅꯤ ꯅꯠꯇ꯭ꯔꯣ
ꯃꯥꯅꯦ
ꯑꯥ ꯕꯧꯇꯤ ꯂꯝꯕꯤ ꯂꯩꯇ꯭ꯔꯦ ꯇꯨꯔꯦꯟ ꯑꯣꯏꯈ꯭ꯔꯦꯕ
ꯑꯥ
ꯑꯗ‌ꯣ ꯃꯣꯏꯅ ꯊꯤꯡꯕ ꯍꯥꯏꯁꯤꯁꯨ ꯉꯝꯃ‌ꯣꯏꯅ‌ꯦ ꯑꯩꯈꯣꯏ ꯒꯥꯔꯤ ꯀ ꯆꯦꯜꯂꯤꯗꯣ ꯌꯥꯝꯅ ꯉꯝꯕ ꯉꯥꯛꯇꯅꯦꯕ ꯃꯣꯏꯒ ꯀꯅꯦꯛꯁꯟ ꯂꯩꯅꯔꯤꯕ ꯂꯨꯞꯈꯩꯗꯣ ꯁꯤ ꯋꯥꯔꯤ ꯇꯣꯛꯁꯤꯗ ꯑꯩꯈꯣꯏꯅ ꯀꯔꯤꯝ ꯇꯧ ꯉꯝꯒ ꯇꯧꯁꯨ ꯅꯠꯇꯦ
ꯎꯝ
ꯑꯗꯣ ꯍꯌꯦꯡꯗꯤ ꯀꯩꯅꯣꯝ ꯆꯥꯁꯤꯗꯅ
ꯌꯥꯏꯌꯦ
ꯑꯥꯔꯖꯦꯟꯇꯤꯅꯥꯒ ꯏꯪꯂꯦꯟꯒꯁꯨ ꯁꯥꯟꯅꯅꯤ ꯍꯥꯏ ꯀꯩꯅꯣꯝ ꯆꯥꯔꯒ ꯍꯨꯜꯂꯒ
ꯁꯤ ꯂꯩ ꯑꯣꯛꯀꯨꯝꯕ ꯆꯥꯁꯤꯔ
ꯑꯣ ꯃꯤꯛꯁ ꯇꯧꯖꯦ ꯍꯥꯏꯔꯕ ꯑꯣꯛꯇꯤ ꯑꯃꯨꯛ ꯃꯤ ꯄꯩꯁꯥ ꯄꯥꯏꯅꯗꯕꯁꯤꯗꯅꯦꯅꯦ ꯌꯦꯟ ꯕ꯭ꯔꯣꯏꯂꯔ ꯑꯣꯏꯅ ꯃꯅꯨꯡꯅꯨꯡꯁꯥ ꯈꯔ ꯌꯥꯝ ꯂꯧꯔꯒ ꯑꯗꯨ ꯑꯣꯏꯅ ꯆꯥꯁꯤꯔ ꯍꯥꯏꯔꯤꯕ ꯍꯣꯡꯁꯨ ꯍꯣꯡꯕ ꯑꯣꯛꯇꯤ ꯑꯃꯨ ꯄꯩꯁꯥꯁꯦ ꯂꯣꯏ ꯂꯣ ꯆꯠꯅꯔꯦꯕ
ꯎꯝ
ꯀꯦꯖꯤ ꯑꯅꯤ ꯃꯈꯥꯏꯅ ꯀꯥꯞꯐꯤ ꯇꯥꯕꯤꯗꯣ
ꯀꯦꯖꯤ ꯑꯅꯤ ꯃꯈꯥꯏꯗꯤ ꯌꯥꯅꯤ
ꯎꯝ ꯆꯞ ꯆꯥꯅꯤ ꯑꯩꯈꯣꯏ ꯌꯥꯝꯁꯨ ꯌꯥꯝꯗ꯭ꯔꯦ ꯑꯩ ꯅꯪ ꯑꯩꯈꯣꯏ ꯇꯔꯨꯛ ꯕꯨꯡ ꯃꯥꯏꯀꯦꯜ ꯇꯥꯇꯣꯝꯕ ꯂꯣꯏꯔꯦ ꯀꯩꯅꯣ ꯑꯣꯃꯦꯁ
ꯑꯩꯗꯤ ꯉꯥꯗ ꯀꯩꯅꯣꯗ ꯑꯩꯈꯣꯏꯒꯤ ꯁꯤꯡꯖꯃꯩꯗ ꯃꯇꯣꯡ ꯐ꯭ꯔꯦꯁꯅ ꯍꯦꯛ ꯊꯥꯒꯠꯂꯛꯄꯗꯣ
ꯑꯥ
ꯑꯗꯨꯗ ꯇꯨꯅꯥꯗꯣ ꯌꯥꯝ ꯆꯥꯅꯤꯡꯉꯤꯅꯦ
ꯑꯩꯁꯨ ꯇꯨꯅꯥ ꯆꯥꯅꯤꯡꯉꯦ ꯃꯣꯏꯗꯣ ꯃꯦꯀꯔꯤꯦꯜꯒꯨꯝꯕꯗꯤ ꯊꯝꯕ꯭ꯔꯣ
ꯊꯝꯃꯦ
ꯑꯣꯣꯏ ꯌꯥꯝ ꯆꯥꯅꯤꯡꯉꯦ ꯑꯅꯤꯗꯣ ꯇꯨꯅꯥꯒ ꯃꯦꯀꯔꯦꯜꯒꯗꯣ
ꯎꯝ ꯃꯣꯏ ꯀꯦꯖꯤꯗ ꯐꯥꯏꯚ ꯑꯥꯏꯠꯇꯤꯗꯩꯅ ꯐꯥꯏꯚ ꯐꯤꯞꯇꯤ ꯑꯅꯤꯁꯤꯅꯦꯕ
ꯌꯥꯎꯔꯣ ꯃꯣꯏꯗꯨꯕꯨ ꯁꯜ ꯃꯣꯟꯒꯨꯝꯕ
ꯌꯥꯎꯋꯦ
ꯑꯣ ꯅꯣꯡꯃ ꯁꯥꯡ ꯃꯣꯟꯗꯣ ꯑꯃ ꯆꯥꯁꯤꯅꯦ
ꯁꯥꯔꯃꯣꯟꯗꯣ ꯃꯣꯏꯗ ꯑꯗꯨꯗꯤ ꯍꯤꯡꯗꯁꯨ ꯑꯗꯨꯝ ꯆꯥꯕ ꯌꯥꯕ ꯉꯥꯅꯤꯗ
ꯌꯥꯏꯌꯦ ꯌꯥꯏꯌꯦ
ꯑꯣ ꯑꯗꯒꯤ ꯇꯨꯅꯥꯒꯥꯏꯁꯦ ꯑꯃꯛ ꯍꯤꯡꯅ ꯆꯥꯕꯩꯒ ꯊꯥꯒꯠꯂꯛꯑꯦꯕꯀꯣ ꯑꯗꯨ ꯃꯣꯏ ꯀꯔꯝꯕ ꯇꯨꯅꯥꯅꯣꯗꯤ ꯈꯪꯗ꯭ꯔꯦ ꯁꯨꯝ ꯖꯄꯥꯟꯗ ꯁꯣꯝꯗ ꯇꯨ ꯅꯥꯒꯗꯤ ꯑꯗꯨꯝ ꯃꯣꯏ ꯄꯨꯔꯥ ꯍꯤꯡꯅ ꯑꯗꯨꯝ ꯄꯨꯔꯥ ꯆꯥꯕꯖꯥꯟꯗ
ꯑꯁ ꯅꯣꯡꯃ ꯐꯖꯅ ꯑꯩꯈꯣꯏ ꯈꯔ ꯍꯥꯏꯅꯔꯒ ꯄꯩꯁꯥ ꯈꯤꯇꯪ ꯀꯩꯅꯣ ꯇꯧꯅꯔꯒ ꯂꯧꯔꯨ ꯌꯥꯕꯖꯥꯠꯅꯤ ꯃꯇꯨꯡ ꯐ꯭ꯔꯦꯁꯇꯒꯤ ꯑꯣꯗꯔ ꯇꯧꯔꯒ
ꯑꯇꯩ ꯀꯩꯅꯣ ꯇꯧꯖꯦ ꯈꯥꯖꯤꯡ ꯑꯆꯧꯕꯅꯦ ꯑꯣꯛꯇꯣꯄꯁꯅꯦ ꯋꯥꯏꯈꯨꯅꯦ ꯇꯧꯔꯒ ꯁꯤ ꯐꯨꯠ ꯉꯥꯔꯗ ꯊꯣꯡꯕꯩ ꯌꯥꯝ ꯊꯥꯒꯠꯂꯛꯄꯗꯣ
ꯎꯝ
ꯑꯗꯨꯃꯥꯏꯅ ꯑꯃꯨꯛꯇꯪ ꯊꯨꯡꯗꯔ ꯆꯥꯔꯁꯨ ꯌꯥꯏ
ꯌꯥꯏꯌꯦ ꯌꯥꯏ ꯁꯤ ꯐꯨꯠ ꯅꯠꯇ꯭ꯔꯁꯨ ꯉꯥ ꯇꯨꯅꯥꯗꯨꯕꯨ ꯑꯣꯏꯔꯁꯨ ꯌꯥꯏꯅꯦ
ꯌꯥꯏ ꯏꯗꯤ ꯁꯥ ꯐꯪꯉꯦꯕꯣ
ꯐꯠꯇꯦꯕ ꯑꯦꯂꯔꯖꯤ ꯇꯧꯋꯦꯕ
ꯑꯣ
ꯈꯅꯥꯎꯁꯦꯀꯠꯆꯕꯤꯗꯣ ꯈꯪꯉꯤꯗ ꯆꯥꯕ ꯍꯦꯛ ꯂꯣꯏꯔꯒ
ꯑ ꯑꯗꯨ ꯑ ꯑ ꯑꯗꯩ ꯑꯩꯈꯣꯏꯅ ꯏꯂꯤꯁꯥ ꯆꯥꯅꯤꯡꯉꯁꯨ ꯏꯂꯤꯁꯥ ꯐꯪꯉꯦ ꯃꯥꯏꯗ
ꯏꯂꯤꯁꯥ ꯄꯨꯟꯁꯤꯒꯤ ꯆꯥꯗ꯭ꯔꯤꯍꯦ
ꯎꯝ ꯑꯩ ꯆꯥꯔꯦ ꯑꯝꯇꯪ ꯑꯩꯅ ꯗꯦꯜꯂꯤ ꯂꯩꯕꯩꯗꯣ
ꯃꯍꯥꯎ ꯈꯪꯒꯤꯕ꯭ꯔꯕ ꯅꯠꯇ꯭ꯔ ꯃꯊꯣꯡ ꯃꯔꯝ ꯈꯪꯍꯧꯗꯕ꯭ꯔꯕ
ꯑ ꯃꯊꯣꯡ ꯃꯔꯝ ꯈꯪꯗꯦꯗꯩ ꯉꯥ ꯉ ꯀꯧꯇ ꯃꯑꯣꯡꯗ ꯆꯪꯈꯤꯗ ꯃꯦꯀ ꯇ
ꯃꯍꯥꯎ ꯃꯍꯥꯎ ꯐꯖꯅ ꯈꯪꯍꯧꯕ ꯑꯣꯏꯗꯦꯕ ꯑꯗꯨꯗꯤ ꯑꯃꯝꯇꯪꯒ ꯇ꯭ꯔꯥꯏ ꯇꯧꯈꯤꯁꯤꯔꯕ
ꯑꯝꯇꯪꯒ ꯇ꯭ꯔꯥꯏ ꯇꯧꯅꯤꯡꯉꯦ
ꯆꯠꯂꯤꯉꯩꯗ ꯇꯣꯉꯥꯟ ꯇꯣꯉꯥꯟ ꯊꯣꯡꯉꯕꯀꯣ
ꯎꯝ
ꯑꯃꯅ ꯃꯩꯗ ꯊꯣꯉꯕ ꯑꯃꯅ ꯒ꯭ꯌꯥꯁꯇ ꯊꯣꯡꯉꯕ
ꯎ
ꯇꯨꯅꯥꯒ ꯂꯤꯁꯥ ꯅꯠꯇ꯭ꯔꯁꯨ ꯃꯦꯀꯔꯤꯌꯦꯜꯗꯣ ꯂꯧꯔꯛꯑꯒ ꯀꯦꯖꯤ ꯑꯃ ꯃꯈꯥꯏ ꯅꯠꯇ꯭ꯔꯒ ꯑꯃ ꯃꯈꯥꯏ ꯑꯃꯥꯏ
ꯅꯠꯇꯦ ꯃꯣꯏꯁꯤꯗꯤ ꯀꯩꯅꯣ ꯇꯧꯋꯦ ꯉꯥꯗꯣ ꯀꯦ ꯖꯤ ꯑꯍꯨꯝ ꯇꯥꯕ ꯈ꯭ꯋꯥꯏ ꯄꯤꯛꯄꯗ ꯑꯍꯨꯝꯅ ꯇꯥꯏꯌꯦꯕꯀꯣ
ꯎꯝ
ꯑꯗꯣ ꯃꯣꯏꯗꯣ ꯆꯣꯏꯅ ꯂꯩꯕꯁꯨ ꯌꯥꯗꯕ ꯑꯗꯣ ꯑꯍꯨꯝ ꯇꯥ
ꯍꯣꯏꯅꯦ ꯉꯥ ꯃꯄꯨꯝ ꯑꯃ ꯂꯧꯗꯕꯗꯤ ꯁꯨꯡꯉꯥꯏ ꯌꯥꯗꯦꯕ ꯉꯥꯗꯨꯗꯩ ꯀꯛꯊꯠꯂꯒ ꯀꯦꯖꯤ ꯁꯤ ꯂꯧꯖꯒꯦꯗꯣ ꯌꯥꯗꯦꯕ ꯅꯠꯇ꯭ꯔꯣ
ꯎꯝ
ꯑꯩꯈꯣꯏ ꯁꯔꯦꯡꯒꯨꯝꯕꯅꯤꯅꯦ ꯉꯥ ꯁꯦꯝꯕ ꯌꯣꯟꯕ ꯃꯐꯝꯗꯁꯨ ꯁꯔꯦꯡꯗꯣ ꯇꯣꯉꯥꯟꯅ ꯀꯤꯖꯤ ꯈꯔ ꯂꯧꯖꯒꯦ ꯍꯥꯏꯕꯗ ꯌꯥꯗꯦꯕ
ꯎꯝ
ꯃꯄꯥ ꯅꯠꯇꯗꯤ ꯌꯥꯔꯣꯏꯅ ꯍꯥꯏꯌꯦꯕ ꯑꯩꯈꯣꯏꯒꯤ ꯉꯥꯍꯩꯒꯨꯝꯕ ꯀꯩꯒꯨꯝꯕꯗꯤ ꯑꯃꯨꯛ ꯁꯣꯏꯅ ꯂꯧ ꯌꯥꯏꯗꯅ
ꯑꯗꯨꯗꯤ ꯑꯇꯥꯡꯕ ꯄꯣꯠ ꯑꯣꯏꯕꯅꯤꯅꯅꯦ ꯀꯥꯏꯊꯣꯛꯎꯔꯒ ꯃꯤꯗꯧ ꯂꯧꯕꯤꯗ꯭ꯔꯦ ꯁꯔꯦꯡꯒꯥꯏꯗꯨ ꯀꯦꯖꯤꯗꯕꯨ ꯋꯥꯟ ꯊꯥꯎꯖꯟ ꯐꯥꯏꯚ ꯍꯟꯗ꯭ꯔꯦꯠꯅꯦꯕ ꯄꯕꯤꯔꯤꯗꯣ
ꯎꯝ
ꯑꯗꯨꯗꯨꯅ ꯑꯗꯨꯗꯣ ꯀꯥꯏꯊꯣꯔꯨꯔꯒ ꯃꯤꯗꯨꯣ ꯍꯥꯏꯗꯤ ꯏꯁꯄꯤꯁꯦꯜ ꯑꯣꯏꯅ ꯆꯥꯕꯅꯦ ꯑꯗꯨꯅ
ꯃꯥꯅꯦ ꯃꯥꯥꯏ
ꯗ
ꯁꯔꯦꯡ ꯔꯤꯔꯤꯕꯣꯛ ꯀꯃꯥꯏꯅ ꯇꯧꯒꯦ ꯁꯔꯦꯡꯒ ꯄꯣꯔꯣꯡꯒꯁꯦ ꯀꯔꯝꯕꯅ ꯍꯦꯟꯅ ꯄꯥꯝꯒꯦ
ꯑꯗꯨ ꯁꯔꯦꯡꯅ ꯍꯦꯟꯅ ꯍꯥꯎꯋꯤꯗ
ꯑꯩꯁꯨ ꯍꯥꯎꯋꯦ ꯑꯗꯣ ꯉꯁꯤꯐꯥꯎꯗ ꯑꯩꯅ ꯆꯥꯔ ꯁꯔꯦꯡꯁ ꯃꯅꯝ ꯂꯣꯏ ꯅꯝꯕꯩ ꯇꯥꯏꯞ ꯇꯧꯋꯤꯅꯦ
ꯑꯩꯅ ꯀꯩꯅꯣꯗ ꯆꯥꯔꯛꯄꯗꯤꯗꯤ ꯅꯝꯗꯦ ꯅꯝꯕꯨ ꯅ ꯁꯣꯝꯗ ꯑꯃ ꯆꯥꯔꯛꯑꯦꯕꯀꯣ ꯑꯩꯣꯏ ꯅꯠꯇꯦ ꯅꯤꯉꯣꯜ ꯆꯥꯛꯀꯧꯕꯒꯤ
ꯑ ꯑꯩ ꯑꯗꯨꯒꯤ ꯕꯥꯃꯣꯟꯅ ꯊꯣꯡꯕꯝꯨ ꯆꯥꯔꯦ ꯃꯅꯝ ꯅꯝꯃꯤ ꯑꯗꯨꯗꯒꯤ ꯑꯃꯁꯨ ꯊꯣꯡꯉꯦ ꯃꯅꯝ ꯅꯝꯃꯤ ꯃꯅꯝꯁꯦ ꯂꯣꯏ ꯅꯝꯕ ꯑꯗꯣ ꯃꯣꯏ ꯈꯔꯅ ꯍꯥꯏꯔꯗꯗꯤ ꯑꯁ ꯃꯅꯝꯗꯨꯅꯅꯦ ꯍꯥꯎꯔꯤꯁꯤꯒ ꯍꯥꯏꯌꯦ
ꯎꯝ
ꯍꯪꯗꯦ ꯀꯣꯔꯣꯔꯣꯝꯁꯨ ꯑꯗꯨꯝ ꯍꯥꯎꯋꯤꯗ
ꯄꯣꯔꯣꯝ ꯐꯥꯎꯋꯦ ꯄꯣꯔꯣꯝꯗꯤ ꯃꯔꯨꯁꯨ ꯑꯗꯨꯝ ꯌꯥꯎꯗ꯭ꯔꯦꯗꯅ
ꯎꯝ ꯌꯥꯝ ꯍꯥꯎꯕ ꯉꯥꯅꯦꯕ
ꯎꯝ
ꯑꯗꯣ ꯅꯪ ꯉꯥꯒ ꯑꯩꯈꯣꯏ ꯀꯣꯕꯤ ꯂꯩ ꯊꯝꯖꯦꯠ ꯃꯥꯟꯕꯤꯁꯦ ꯁꯤꯒ ꯊꯣꯡꯃꯤꯟꯅꯕꯁꯦ ꯍꯩꯅꯕ꯭ꯔꯣ ꯍꯩꯅꯗꯕ꯭ꯔꯣ
ꯕꯦꯁꯅꯦ ꯑꯗꯨꯗꯤ ꯑꯩ ꯈ꯭ꯋꯥꯏ ꯄꯥꯝꯕ ꯀꯩꯅꯣꯅꯦ ꯏꯟꯁꯥꯡꯅꯦ
ꯑꯁ ꯑꯩꯁꯨ ꯑꯗꯨ ꯑꯗꯨ ꯍꯩꯅꯗꯦ ꯍꯥꯏꯕ ꯃꯤ ꯂꯩꯅꯤ ꯑꯩ ꯉꯛ ꯏꯅꯦ ꯀꯩꯅꯣ ꯑꯗꯨ ꯍꯥꯎꯈ꯭ꯔꯕ ꯀꯣꯝꯕꯥꯏꯅꯦꯁꯟꯗꯨꯕꯨ ꯍꯩꯅꯗꯦ ꯍꯥꯏꯁꯤꯕꯨꯅ ꯌꯥꯝ ꯍꯋꯥꯏꯊ꯭ꯔꯥꯛ ꯈꯔ ꯍꯥꯞꯄꯒꯀꯣ ꯑꯂꯨ ꯈꯤꯇꯪ ꯍꯥꯞꯄꯒ ꯀꯣꯕꯤ ꯂꯩ ꯊꯝꯆꯦꯠ ꯃꯥꯟꯕꯤꯗꯨꯒ ꯉꯥꯗꯨꯒ ꯊꯣꯡꯃꯤꯟꯅꯕ ꯉꯥ ꯑꯇꯦꯛꯄꯗꯨꯒ ꯌꯥꯔꯦ ꯑꯗꯨꯔꯗꯤ ꯀꯣ ꯃꯤꯔꯣꯛ ꯑꯇꯩ ꯑꯥꯝ ꯌꯥꯎꯗ꯭ꯔꯥꯁꯨ ꯌꯥꯔꯦ ꯃꯣꯔꯣꯛ ꯃꯦꯠꯄ ꯑꯃ ꯌꯥꯎꯔꯒ ꯌꯥꯔꯦ
ꯃꯀꯣꯛ ꯑꯍꯨꯝ ꯍꯥꯞꯊꯔꯒꯅꯦ
ꯎꯝ
ꯐꯖꯅ ꯅꯩꯗꯕ ꯌꯥꯔꯦ ꯎꯝ
ꯀꯣꯕꯤ ꯂꯩꯗꯤ ꯏꯪꯗꯝꯗꯥꯗꯅꯦꯕ ꯃꯇꯝꯁꯦ
ꯖꯦ
ꯍꯪꯒꯥꯝꯒ ꯊꯣꯡꯕꯗꯤ ꯀꯃꯥꯏꯅ ꯇꯧꯒꯦ ꯄꯥꯝꯕ꯭ꯔꯣ
ꯀꯔꯤꯒ ꯍꯪꯒꯥꯥꯝꯒ
ꯉꯥ ꯑꯇꯦꯛꯄꯒ ꯍꯪꯒꯥꯝꯒ ꯊꯣꯡꯕ
ꯏꯁ ꯑꯗꯨꯁꯨ ꯍꯥꯎꯋꯦ ꯑꯗꯣ ꯍꯪꯒꯥꯝꯁꯦ ꯃꯥꯗꯤ ꯑꯣꯛꯀꯅ ꯍꯦꯟꯅ ꯆꯥꯅꯩꯅꯦ
ꯆꯅꯩ ꯆꯅꯩ
ꯎꯝ
ꯑꯣꯛꯀ ꯊꯣꯡꯃꯤꯟꯅꯔꯗꯤ ꯍꯪꯒꯥꯝꯒꯤ ꯃꯍꯥꯎꯗꯨꯁꯨ ꯑꯣꯛꯀꯤ ꯃꯍꯥꯎ ꯈꯔ ꯈꯔ ꯆꯦꯜꯂꯒ ꯀꯣ ꯌꯥꯝꯅ ꯕꯦꯁ ꯀꯝꯕꯥꯏꯅꯦꯁꯟ ꯑꯣꯏꯌꯦꯕ
ꯍꯧꯖꯤꯛꯀꯥꯟꯗꯤ ꯗꯨꯀꯥꯟ ꯄꯣꯠ ꯁꯤꯠꯄꯖꯦ ꯀꯃꯥꯏ ꯇꯧꯔꯤꯒꯦ ꯁꯠ ꯁꯠ ꯁꯠ
ꯗꯨꯀꯥꯟ ꯄꯣꯠꯁꯦ ꯑꯗꯨꯝ ꯁꯤꯠꯂꯤ ꯍꯥꯟꯅꯗꯩꯕꯨꯗꯤ ꯈꯔ ꯍꯟꯊꯔꯦ ꯑꯗꯣ ꯌꯥꯝ ꯀꯟꯅ ꯍꯟꯊꯕꯗꯤ ꯅꯟꯇꯦ ꯑꯗꯨꯝ ꯁꯤꯠꯇꯤ ꯁꯤꯠꯂꯤ
ꯎꯝ ꯍꯧꯖꯤꯛ ꯅꯥꯟꯅꯕ ꯃꯇꯝ ꯑꯣꯏꯗ꯭ꯔꯤ ꯑꯗꯨꯅ ꯅꯤꯅꯦ
ꯍꯥꯏꯗꯤ ꯀꯁꯇꯣꯃꯔꯗꯣ ꯑꯩꯈꯣꯏꯗꯩ ꯑꯗꯨꯝ ꯂꯧꯒꯤꯕ ꯑꯩꯈꯣꯏꯗ ꯊꯥꯖꯕꯗꯣ ꯑꯗꯨ ꯃꯣꯏ ꯀꯩꯅꯣ ꯇꯧꯔ ꯀꯥꯟꯗ ꯑꯗꯨꯝ ꯂꯥꯛꯢ ꯗꯅ ꯑꯗꯨꯅꯤꯗ
ꯎꯝ ꯍꯧꯖꯤꯛꯇꯤ ꯅꯥꯕꯩ ꯆꯥꯡꯁꯨ ꯈꯔ ꯍꯟꯊꯔꯛꯑꯦꯗꯅ
ꯎꯝ ꯍꯟꯊꯔꯦ ꯍꯟꯊꯔꯦ ꯃꯤ ꯂꯣꯏ ꯁꯤꯡꯅꯔꯦꯕ ꯁꯤ ꯆꯥꯔꯗꯤ ꯀꯩꯅꯣ